ꯍꯜꯂꯣ ꯇꯥꯕ꯭ꯔꯣ ꯇꯌꯦ ꯇꯥꯏ
ꯀꯩꯗꯧꯔꯤꯅꯣ
ꯐꯥꯝꯔꯥꯒꯥ ꯂꯩꯌꯦ ꯅꯪꯗꯤ
ꯌ ꯀꯅ ꯃ ꯑꯁ
ꯎꯝ ꯀꯔꯤ ꯀꯔꯤ ꯇꯧꯔꯦ ꯉꯁꯤ
ꯀꯩꯝ ꯆꯠꯊꯣꯛꯇꯦꯗ ꯑꯗꯨꯝ ꯐ꯭ꯔꯤꯗ ꯂꯩꯗ
ꯅꯨꯡꯉꯥꯏꯅ ꯅꯣꯏꯗꯤ
ꯅꯪꯗꯦ
ꯑꯩꯗꯤ ꯍꯧꯖꯤꯛ ꯊꯕꯛ ꯂꯣꯏꯔꯒ ꯐꯝꯒꯂꯛꯏꯦ ꯅꯪꯒꯤꯕꯨ ꯋꯥꯔꯤꯁꯤ ꯁꯥꯔꯒ
ꯑꯁ ꯌꯥꯝ ꯅꯨꯡꯉꯥꯏ
ꯎꯝꯅꯨꯡꯉꯥꯏꯇꯦ ꯌꯥꯝꯅ ꯋꯥꯏ ꯈꯨꯟꯗ ꯂꯩꯕꯁꯦ ꯅꯪꯒꯤ ꯇꯥꯎꯟꯗꯅꯤꯅ ꯌꯥꯝ ꯅꯨꯡꯉꯥꯏꯅ ꯂꯩꯔꯝꯒꯅꯤ
ꯅꯨꯡꯉꯥꯏꯇꯦꯍꯦ ꯄꯩꯁꯥ ꯆꯠꯄ ꯉꯥꯛꯇꯅꯤ ꯀꯩꯅꯣ
ꯎꯝ ꯅꯣꯏꯗꯤ ꯄꯩꯁꯥ ꯌꯥꯝ ꯂꯩꯅ
ꯏꯁꯩ ꯂꯩꯇꯦ ꯂꯩꯕ ꯉꯥꯛꯇ ꯄꯩꯁꯥ ꯌꯥꯝ ꯆꯠꯂꯤꯅ
ꯉꯁꯤꯗꯤ ꯀ꯭ꯔꯤ ꯏꯟꯁꯥꯡ ꯆꯥꯔꯦ
ꯃꯁꯤ ꯁꯧꯒꯔꯤꯒ ꯈꯥꯃꯦꯟ ꯑꯈꯥꯕꯒꯆꯥ
ꯀꯅꯥꯅ ꯊꯣꯡꯕ꯭ꯔꯣ ꯅꯪꯅ ꯊꯣꯡꯕ꯭ꯔꯣ ꯀꯅꯥꯅ
ꯑꯩꯅ ꯊꯣꯡꯉꯤꯅꯦ ꯏꯊꯟꯇ ꯂꯩꯔꯕꯅꯤꯅ ꯎꯄꯥꯏ ꯂꯩ ꯇꯥ
ꯑꯣ ꯅꯪ ꯈꯨꯟꯗ ꯀꯩꯗꯧꯉꯥꯏ ꯂꯥꯛꯀꯅꯤ ꯎꯝ
ꯑꯩ ꯏꯁ ꯈꯨꯨꯟꯗ ꯂꯥꯛꯑꯔꯣꯏꯗ ꯉꯥꯏꯍꯥꯛ ꯂꯩꯔꯒ ꯂꯥꯛꯀꯦ
ꯀ꯭ꯔꯤꯁꯃꯁ ꯂꯥꯛꯀꯦꯔꯣ ꯂꯥꯛꯑꯣꯢꯔꯣ
ꯈꯪꯗꯦ ꯌꯧꯔꯀꯥꯟꯗ ꯈꯪꯉꯅꯤ ꯍꯟꯗꯛꯇꯤ
ꯎꯝ ꯌꯥꯝ ꯁꯥꯗ꯭ꯔꯣ
ꯁꯣꯏꯌꯦꯁ ꯉꯁꯥꯏ ꯅꯣꯡ ꯈꯤꯇꯪ ꯆꯨꯉ ꯍꯧꯖꯤꯛꯁꯨ ꯈꯡꯁꯥ ꯁꯔꯦ
ꯎꯝ
ꯑꯗꯨꯒꯤ ꯕꯣꯔꯤꯡ ꯆꯨꯔꯕ
ꯅꯪ ꯀꯣꯜ ꯅꯪ ꯀꯣꯜ ꯇꯧꯔꯛꯄꯗꯣ ꯑꯩ ꯈꯪꯗꯦꯕ ꯑꯗꯨ
ꯑꯁ ꯈꯪꯉꯝꯃꯣꯏ ꯄꯥꯈꯥꯗꯕꯤꯗ ꯃꯨꯠꯈꯔꯦꯃꯊꯟꯇꯪ
ꯎꯝ
ꯅꯨꯡꯉꯥꯢꯔꯤꯕꯣ ꯅꯡꯕꯣ
ꯅꯨꯡꯥꯏ ꯅꯨꯡꯥꯏꯇꯦꯗ ꯈꯪꯗꯦ ꯀꯔꯤ ꯍꯥꯏꯁꯤꯔ ꯅꯨꯡꯉꯥꯏꯌꯦꯔꯥ ꯅꯨꯡꯉꯥꯏꯇ꯭ꯔꯤꯦꯔꯥ
ꯀꯩ ꯊꯕꯛ ꯊꯕꯛ ꯇꯧꯔꯤꯅꯣ
ꯊꯕꯛꯇꯤ ꯌꯥꯝ ꯂꯩꯌꯦꯍꯦ ꯊꯕꯛꯇꯤ ꯅꯍꯥꯟ ꯅꯍꯥꯟꯗꯣ ꯕꯤ ꯕꯤ ꯑꯦꯁ ꯂꯣꯏꯔꯒ
ꯎꯝ
ꯑ ꯍꯧꯖꯤꯛꯇꯤ ꯄꯣꯊꯥꯔꯒ ꯂꯩ ꯑꯩ ꯉꯁꯤꯗꯤ ꯌꯥꯝ ꯋꯥꯕꯅ ꯂꯣꯏꯔꯦ
ꯌꯥꯝ ꯅꯨꯡꯉꯥꯏꯔꯦꯅꯦ ꯕꯤꯕꯤꯁꯨ ꯅꯨꯡꯉꯥꯏꯕꯅꯦꯍꯦ
ꯅꯨꯡꯉꯥꯏꯕꯁꯥꯅꯦ ꯌꯥꯝ ꯑꯦꯟꯖꯣꯏ ꯇꯧꯈ꯭ꯔꯦ ꯑꯩꯀꯣ ꯑꯩꯀꯣ ꯍꯥꯏꯕ ꯍꯩꯇꯕ ꯑꯗꯨ ꯈꯔ ꯈꯔ ꯍꯩꯌꯦꯀꯣ
ꯑꯣ ꯑꯗꯨ ꯉꯥꯡ ꯂꯛꯑꯣ
ꯅꯪ ꯒ꯭ꯌꯥꯟ ꯇꯥꯕ꯭ꯔꯣ ꯎꯝ ꯎꯄꯥꯏ ꯂꯩꯇꯦꯗ ꯄꯩꯁꯥ ꯇꯥꯟꯕꯅꯤꯅ ꯑꯗꯨꯝ ꯍꯥꯏ ꯍꯩꯇ꯭ꯔꯒꯁꯨ ꯇꯝꯕ ꯇꯥꯔꯦ
ꯑꯗꯨꯅꯦ
ꯎꯝ ꯅꯪꯗꯤ ꯍꯧꯖꯤꯛꯀꯥꯟ ꯀꯔꯤ ꯀꯔꯤ ꯇꯧꯕꯔꯣ
ꯀꯝ ꯇꯧꯗꯦꯗ
ꯑꯗꯨꯝ ꯌꯨꯝꯗ ꯂꯩꯕꯣ
ꯎꯝ ꯃꯄꯥꯟ ꯊꯣꯛꯇꯦ
ꯅꯪ ꯑ ꯉꯔꯥꯡ ꯉꯔꯥꯡ ꯉꯁꯥꯏꯔ ꯉꯔꯥꯡ ꯉꯔꯥꯡ ꯑ ꯀꯔꯤ ꯍꯥꯏꯁꯤꯔꯥ ꯔꯦꯁꯇꯨꯔꯦꯟ ꯑꯃꯒꯨꯝꯕꯗ ꯅꯪ ꯆꯠꯂꯦ ꯍꯥꯏꯅ
ꯆꯠꯇꯦ ꯍꯟꯗꯛꯇꯃꯤꯟ ꯇꯨꯃꯤꯟ ꯂꯩꯌꯦ
ꯀꯔꯤꯒꯤ ꯀ ꯔꯤꯇꯧꯔꯦ
ꯇꯟꯂꯕ
ꯎꯝ
ꯋꯥꯍꯕꯅꯦ ꯍꯦ
ꯅꯪ ꯑꯁꯤ ꯑꯦꯞ ꯄꯥꯏꯕꯗꯣ ꯅꯪ ꯑꯁꯤ ꯑꯦꯞ ꯄꯥꯏꯕꯗꯣ